ꯍꯥꯎ ꯍꯜꯂꯣ ꯇꯥꯢ ꯇꯥꯏꯌꯦ ꯇꯥꯏꯌꯦ ꯚꯥꯏ
ꯀꯩꯗꯧꯔꯤꯅꯣ
ꯍꯧꯖꯤꯛ ꯊꯕꯛ ꯃꯐꯝꯗ ꯂꯩꯌꯦ ꯅꯣꯏꯗꯤ
ꯌꯨꯝꯗ ꯂꯌꯦ
ꯌꯨꯝꯗ ꯂꯩꯌꯦ ꯀꯔꯤ ꯇꯧꯔꯤꯅꯣ ꯌꯨꯝꯗ
ꯍꯤꯞꯄꯒ ꯂꯩꯌꯦ
ꯑꯁ ꯑꯗꯨꯗꯤ ꯅꯨꯉꯥꯏꯌꯦꯅ
ꯆꯥꯛ ꯆꯥꯅꯔꯕꯣ
ꯇꯥꯥꯕ꯭ꯔꯣ
ꯇꯥꯏꯌꯦ ꯆꯥꯛ ꯆꯥꯔꯕꯣ
ꯥꯆꯥꯛ ꯆꯥꯗ꯭ꯔꯤꯌꯦ ꯑꯩꯗꯤ ꯍꯦꯔꯦꯟ ꯑꯣꯏꯅ ꯆꯥꯔꯅꯤ
ꯑꯣ ꯅꯨꯡꯉꯥꯏꯔꯤꯕꯣ
ꯈꯪꯗꯦꯗ ꯅꯨꯡꯉꯥꯏꯌꯦ ꯍꯥꯏꯕ ꯇꯥꯔꯦ ꯎꯄꯥꯏ ꯂꯩꯥꯇꯦꯅ ꯋꯥꯔꯁꯨ
ꯗꯨ ꯆꯥꯛ ꯆꯥꯔꯕꯣ
ꯆꯥꯛ ꯆꯥꯗ꯭ꯔꯦꯗ ꯕꯩ
ꯀꯩ ꯆꯥꯗ꯭ꯔꯤꯌꯦ
ꯍꯣꯏ ꯆꯥꯗ꯭ꯔꯦ ꯆꯥꯗ꯭ꯔꯦ ꯍꯣꯏ
ꯌꯥꯝ ꯊꯦꯡꯉꯦꯅ
ꯍꯣꯏ ꯑꯩꯈꯣꯏꯕꯨꯗꯤ ꯑꯗꯨꯝ ꯊꯦꯡꯉ ꯑꯗꯨꯝ ꯆꯥꯏꯌꯦꯗ ꯇꯥꯏꯃꯤꯡꯗꯣ ꯇꯣꯉꯥꯟꯕꯒꯤꯀꯣ
ꯑꯣ ꯅ ꯑꯃꯗꯤ ꯀꯃꯥꯏꯟ ꯀꯃꯥꯏꯟ ꯇꯧꯔꯤꯒꯦ ꯄꯨꯟꯁꯤꯁꯦ ꯅꯨꯡꯉꯥꯏꯔꯤꯕ꯭ꯔꯣ
ꯄꯨꯟꯁꯤꯁꯦ ꯀꯃꯥꯏ ꯍꯥꯏꯒꯦꯔꯥ ꯈꯪꯗꯦꯅꯦ ꯑꯗꯨꯝ ꯇꯧꯕꯗ ꯑꯗꯨꯝ ꯇꯧꯋꯦ ꯑꯗꯨꯝ ꯆꯞ ꯃꯥꯟꯅꯩꯌꯦꯗ ꯍ ꯃꯔꯛ ꯃꯔꯛꯇ ꯑꯗꯨꯝ ꯋꯥꯏꯌꯦ ꯃꯔꯛ ꯃꯔꯛꯇ ꯑꯗꯨꯝ ꯅꯨꯡꯉꯥꯏꯌꯦ ꯅꯣꯏꯗꯤ ꯀꯃꯥꯏ ꯇꯧꯔꯤꯅꯣ
ꯑꯩꯁꯨ ꯑꯗꯨꯝ ꯅꯨꯡꯉꯥꯏꯌꯦꯗ ꯍꯥꯏꯕꯗꯤ ꯋꯦꯗꯔꯗꯤ ꯀꯃꯥꯏꯟ ꯇꯧꯒꯦ
ꯋꯦꯗꯔꯕꯨꯗꯤ ꯑꯁ ꯑꯩꯈꯣꯏꯗꯗꯤ ꯋꯦꯗꯔꯗꯤ ꯑꯁ ꯌꯥꯝ ꯁꯥꯏꯗ ꯅꯣꯏꯗꯗꯤ ꯀꯩ ꯇꯧꯔꯤꯅꯣ
ꯇꯥꯕ꯭ꯔꯣ ꯇꯥꯕ꯭ꯔꯣ ꯑꯩꯈꯣꯏ ꯃ ꯑꯩꯈꯣꯏ ꯈꯣꯟꯁꯦ ꯐꯖꯅ ꯇꯥꯕ꯭ꯔꯣ
ꯇꯥꯏꯌꯦ ꯇꯥꯏ ꯅꯣꯛꯅꯤꯡꯕꯒꯨꯝꯕ ꯌꯥꯝ ꯈꯔ ꯇꯧꯕ ꯃꯥꯜꯂꯦꯅꯦ ꯅꯪꯁꯦ ꯀꯔꯤ ꯃꯊꯦꯜ ꯆꯥꯔꯦ ꯅꯣꯏꯗꯤ
ꯍꯜꯂꯣ
ꯍꯣꯏ ꯍꯣꯏ ꯍꯣꯏ ꯇꯥꯔꯦ ꯇꯥꯔꯦ ꯇꯥꯏ ꯇꯥꯏꯌꯦ ꯚꯥꯏ ꯏꯇꯥꯎ ꯏꯇꯥꯎ ꯏꯇꯥꯎꯕ ꯏꯇꯥꯎꯕꯤ ꯍꯥꯏꯒꯦꯔꯥ ꯏꯇꯥꯎꯕꯥ
ꯊꯕꯛꯇꯤ ꯄꯨꯡ ꯀꯌꯥꯐꯥꯎ ꯇꯧꯗꯣꯏꯔꯣ
ꯄꯛꯇꯦ ꯍꯣꯔꯦꯟ ꯅꯨꯡꯗꯥꯡ ꯄꯨꯡ ꯇꯔꯥ ꯐꯥꯎ ꯇꯧꯒꯅꯤ
ꯇꯨꯆꯥꯥꯎ ꯆꯥꯛꯗꯤ ꯑꯗ꯭ꯋꯥꯏꯗ ꯗꯨꯝ ꯄꯤꯕ꯭ꯔꯥ ꯅꯠꯇ꯭ꯔꯒ ꯕ꯭ꯔꯦꯛꯇ ꯆꯥꯕ ꯆꯠꯄ꯭ꯔꯣ
ꯆꯥꯛꯇꯤ ꯑꯩꯈꯣꯏꯅ ꯇꯤꯐꯤꯟ ꯄꯨꯔꯛꯑꯒ ꯑꯗꯨꯝ ꯆꯥꯕꯅꯤꯗ
ꯏꯟꯁꯥꯡ ꯍꯥꯎꯕ꯭ꯔꯣ ꯉꯁꯤꯗꯤ ꯇꯤꯐꯤꯟꯗ ꯀꯔꯤ ꯍꯥꯞꯄꯒ ꯄꯨꯔꯛꯄ꯭ꯔꯣ ꯀꯔꯤ ꯃꯊꯦꯜ
ꯑꯩꯁ ꯆꯥꯛꯀ ꯍꯤꯟꯖꯥꯡ ꯑꯗꯨꯝ ꯍꯥꯞꯄꯒ ꯄꯣꯔꯛꯑꯦꯗ ꯏꯟꯖꯥꯡ ꯍꯥꯎꯔꯗꯤ ꯑꯗꯨꯝ ꯍꯥꯎꯋꯦ ꯍꯥꯎꯇ꯭ꯔꯗꯤ ꯑꯗꯨꯝ ꯍꯥꯎꯇꯦ
ꯑꯠꯁꯥ ꯑꯠꯁꯥ
ꯎꯝ ꯅꯣꯡꯕꯨꯗꯤ ꯆꯨꯕ꯭ꯔꯣ ꯅꯣꯏꯗ
ꯅꯣꯡꯁꯦ ꯅꯣꯡꯁꯦ ꯄꯛꯆꯨꯗꯤ ꯆꯨꯗꯦꯗ ꯑꯗꯨꯝ ꯁꯥꯕꯒꯤꯅꯤ ꯁꯤꯔꯣꯝꯗꯗꯤ
ꯑꯗꯣ ꯅꯪ ꯀꯣꯂꯦꯖ ꯀꯨꯝꯕꯗꯤ ꯂꯣꯏꯔꯕꯣ ꯑꯩꯁꯨ ꯂꯣꯏꯔꯦꯗ ꯅꯪꯗꯤ ꯕꯣꯜ ꯀꯨꯝꯕꯗꯤ ꯌꯦꯡꯕ꯭ꯔꯣ
ꯕꯣꯜꯗꯤ ꯍꯣꯏ ꯑꯗꯨꯝ ꯌꯦꯡꯉꯤꯗ ꯕꯣꯜꯗꯤ
ꯁꯥꯟꯅꯕ ꯍꯥꯏꯗ꯭ꯔꯁꯨ ꯗꯨꯝ ꯌꯦꯡꯉꯤꯗ
ꯅꯪ ꯑꯥ ꯌꯨꯝꯗꯤ ꯂꯥꯎꯔꯣꯏꯗ꯭ꯔꯣ
ꯌꯨꯝ ꯍꯟꯗꯛ ꯆꯍꯤ ꯍꯂꯛꯀꯅꯤ
ꯑꯠꯆꯥ ꯆꯥ ꯌꯨꯝꯕꯨ ꯐꯖꯟꯅ ꯃꯤꯁ ꯇꯧꯔꯝꯒꯅꯤꯅꯦ
ꯑ꯭ꯁ ꯇꯧꯃꯟꯕꯒꯤ ꯈꯪꯗꯦꯅꯦ
ꯎꯝ
ꯑꯇꯩ ꯀꯔꯤꯁꯨ ꯅꯠꯇꯦ ꯑꯩꯈꯣꯏ ꯃꯔꯨꯞꯁꯤꯡ ꯄꯨꯟꯕꯗꯣ ꯑꯗꯨꯒ ꯆꯥꯛ ꯍꯦꯟꯖꯥꯡꯒꯤ ꯃꯔꯝꯗꯀꯣ ꯑꯗꯨꯏ ꯃꯔꯝꯅꯤꯗ
ꯑꯗꯨꯅꯤ ꯑꯗꯨꯅꯤ ꯊꯕꯛ ꯇꯧꯕꯗꯤ ꯋꯥꯕꯗꯤ ꯇꯥꯕꯅꯦꯗ
ꯍꯣꯏ ꯊꯕꯛ ꯄꯨꯗꯤ ꯑꯋꯥꯕ ꯊꯕꯛ ꯂꯩꯇꯦꯅ ꯊꯕꯛ ꯈꯨꯗꯤꯡꯒꯤ ꯑꯗꯨꯝ ꯋꯥꯏꯌꯦꯅ
ꯑꯗꯨ ꯑꯣꯏꯔꯁꯨ ꯅꯪ
ꯀꯩꯔꯣ
ꯑ ꯍꯜꯂꯣ
ꯍꯥꯏꯔꯣ ꯇꯥꯏꯌꯦ ꯇꯥꯏꯌꯦ ꯇꯥꯏꯌꯦ
ꯑꯠꯁꯥ ꯁꯥ
ꯀꯩꯅꯣ ꯍꯥꯏꯌꯨꯅꯦ ꯅꯪ ꯍꯥꯏꯒꯦ ꯍꯥꯏꯗꯣ ꯌꯥꯝ ꯁꯦꯡꯉꯦꯗ
ꯑꯆꯥ ꯆꯥ ꯈꯣꯏꯗꯤ ꯁꯦꯡꯗꯕ
ꯅꯪꯒꯤ ꯅꯦꯠꯋꯥꯛꯁꯦ ꯆꯞꯄꯦ ꯍꯥ ꯀꯩ ꯃꯊꯦꯜ ꯆꯥꯔꯦ ꯅꯣꯏꯗꯤ
ꯑꯩꯈꯣꯏ ꯉꯁꯤ ꯁꯥ ꯑꯀꯪꯕ ꯆꯥꯏ
ꯑꯁ ꯍꯥꯎꯔꯝꯒꯅꯤꯗ ꯑꯗꯨꯗꯤ ꯆꯥꯛꯀ ꯂꯥꯝꯕ ꯍꯧꯔꯦꯅꯦ ꯑꯩꯁꯦ
ꯍꯣꯏ ꯍꯣꯏ ꯆꯥꯛ ꯆꯥꯔꯣꯗ ꯊꯦꯡꯈ꯭ꯔꯦ
ꯍꯣꯏ ꯑꯁꯤ ꯂꯣꯏꯔ ꯆꯥꯒꯅꯤ ꯃꯤꯅꯤꯠ ꯇꯔꯥ ꯗꯨꯝ ꯃꯇꯨꯡꯗꯀꯣ
ꯆꯥꯛ ꯆꯥꯔꯣ ꯆꯥꯛ ꯆꯥꯔꯣ ꯑꯗꯨ ꯑꯗꯨ ꯑꯣꯏꯔꯁꯨꯀꯣ
ꯑꯥ
ꯆꯥꯛ ꯍꯦꯟꯖꯥꯡꯗꯤ ꯐꯖꯟꯅ ꯃꯇꯝ ꯆꯥꯅ ꯆꯥꯎ
ꯑꯗꯣ ꯃꯇꯝ ꯆꯥꯅ ꯆꯥꯗ꯭ꯔꯗꯤ ꯀꯃꯥꯏꯅ ꯇꯧꯕ ꯑꯈꯣꯏ ꯏꯁꯥꯗ ꯑꯝꯇꯥ ꯇꯥꯛꯄꯤꯌꯣꯍꯦ
ꯌꯨꯝꯀꯨꯝꯕꯗꯤ ꯌꯨꯝꯕꯨꯝꯕꯗꯤ ꯄꯥꯜꯂꯕꯣ ꯄꯥꯜꯂꯕꯣ
ꯑꯦꯁ ꯌꯨꯝꯕꯨ ꯌꯨꯝ ꯄꯥꯟꯕ꯭ꯔꯣ ꯍꯥꯏꯕ꯭ꯔꯣ
ꯍꯣꯏ ꯌꯨꯝ ꯄꯥꯟꯈ꯭ꯔꯕ꯭ꯔꯣ ꯅꯠꯇ꯭ꯔꯒ
ꯅꯨꯄꯤ ꯐꯥꯎ ꯂꯩꯇ꯭ꯔꯒ ꯌꯨꯝ ꯄꯥꯜꯂꯗꯤ ꯂꯣꯏꯔꯦꯍꯦ
ꯑꯠꯁꯥ ꯆꯍꯤꯗꯤ ꯆꯍꯤꯗꯤ ꯑꯥ ꯌꯧꯔꯝꯒꯅꯤꯅꯦ
ꯆꯍꯤꯗꯤ ꯌꯥꯝ ꯑꯉꯥꯡꯅꯤꯗ ꯉꯈꯥꯅꯤꯗ
ꯆꯥ ꯆꯥ ꯌꯨꯝ ꯌꯨꯝ ꯍꯥꯟꯅ ꯄꯥꯟꯕꯅꯗꯤ ꯐꯥꯗꯣꯏꯅꯤꯗ ꯌꯨꯝ ꯄꯥꯟꯅꯤꯡꯉꯥꯏ ꯈꯔ ꯍꯧꯔꯣ
ꯏꯁ ꯄꯩꯁꯥ ꯊꯣꯛꯐꯝ ꯂꯩꯇ꯭ꯔꯒ ꯀꯗꯥꯏꯗꯒꯤ ꯌꯨꯝ ꯄꯥꯟꯗꯣꯏꯅꯣ
ꯌꯨꯝ ꯗꯨꯝ ꯄꯥꯜꯂꯗꯤ ꯄꯩꯁꯥꯕꯨꯗꯤ ꯑꯗꯨꯝ ꯂꯥꯛꯀꯅꯤꯗ
ꯍꯣꯏ ꯄꯥꯟꯕꯨꯗꯤ ꯌꯥꯝ ꯂꯥꯏꯌꯦꯀꯣ
ꯍꯣꯢ
ꯑꯩ ꯄꯥꯟꯕꯗꯤ ꯗꯨꯝ ꯌꯥꯝ ꯂꯥꯏꯌꯦ ꯑꯗꯨꯒ ꯍꯣꯔꯦꯟ ꯑꯉꯥꯡꯒꯤ ꯍꯥꯒꯤꯁ ꯐꯥꯎ ꯂꯧꯅꯤꯡꯉꯥꯏ ꯂꯩꯔꯣꯢꯅꯦ
ꯅꯪꯗꯤ ꯄꯥꯜꯂꯕꯣ
ꯇꯥꯕ꯭ꯔꯣ
ꯀꯗꯥꯢꯗꯒꯤꯅꯣꯗ ꯑꯉꯥꯡ ꯑꯣꯏꯔꯤꯌꯦ ꯑꯩꯈꯣꯏꯗꯤ ꯆꯍꯤ ꯀꯨꯟ ꯐꯥꯎꯁꯨ ꯐꯥꯗ꯭ꯔꯤꯗ
ꯅꯪ ꯅꯨꯄꯤꯕꯨꯗꯤ ꯀꯣꯏꯔꯝꯒꯅꯤꯅ
ꯅꯨꯄꯤꯕꯨꯗꯤ ꯂꯩꯗꯤ ꯂꯩꯌꯦ ꯑꯗꯨ ꯑꯣꯏꯔꯁꯨ ꯁꯤꯌꯣꯔ ꯑꯣꯏꯗꯦꯅ
ꯐꯖꯅ ꯇꯧꯔꯣ ꯑꯗꯣ
ꯍꯣꯏ ꯀꯔꯤ ꯇꯧ ꯀꯔꯤ ꯎꯄꯥꯏ ꯂꯩꯌꯦ
ꯐꯖꯅ ꯀꯣꯏꯅꯔꯣ ꯑꯗꯨꯒ ꯊꯨꯡꯅꯥꯕꯁꯨ ꯑꯣꯏꯁꯅꯨ
ꯅꯪꯕꯨꯗꯤ ꯑ ꯆꯍꯤ ꯅꯤꯐꯨ ꯑꯦ ꯊ
ꯆꯍꯤ ꯅꯤꯐꯨ ꯍꯥꯏꯕ
ꯀꯨꯟ ꯃꯥ ꯀꯨꯇ꯭ꯔꯨ ꯍ
ꯆꯍꯤ ꯅꯤꯐꯨ ꯍꯥꯏꯕ꯭ꯔꯣ
ꯇꯥꯕ꯭ꯔꯣ
ꯇꯥꯏ ꯇꯥꯏ ꯇꯥꯏ ꯆꯍꯤ ꯅꯤꯐꯨ ꯍꯥꯏꯕ꯭ꯔꯣ ꯑꯩꯁꯦ
ꯑꯩ ꯀꯣꯟ ꯁꯦꯡꯗꯕ꯭ꯔꯣ
ꯁꯦꯡꯉꯦ ꯁꯦꯡꯉꯦ ꯁꯦꯡꯉꯦ ꯌꯥꯝ ꯁꯦꯡꯉꯦ
ꯑꯩ ꯍꯥꯢꯔꯣꯅꯦ ꯅꯪꯅ ꯍꯥꯏꯒꯦ ꯇꯧꯕꯗꯣ
ꯑꯠꯆꯥ